ꯑ ꯒꯗ ꯃꯣꯔꯅꯤꯡ
ꯃꯅꯤ ꯇꯥꯕ꯭ꯔꯣ ꯐꯁꯅ ꯇꯥꯕ꯭ꯔꯣ
ꯍꯣꯏ ꯐꯖꯅ ꯇꯥꯏꯌꯦ ꯆꯠꯊꯈ꯭ꯔꯕ꯭ꯔꯣ
ꯍꯣꯏ ꯊꫭꯛꯈꯔꯦ ꯅꯪꯗꯤ
ꯑꯈꫭꯏꯗꯤ ꯊꯥꯗꯦ ꯑꯁꯤꯗ ꯑꯗꯨꯝ ꯄꯤꯗꯦ ꯉꯄꯗꯣ ꯑ
ꯄꯣ ꯎꯝ
ꯑꯗꯨꯅ ꯍꯧꯒꯠꯂꯒ ꯀꯣ ꯋꯥꯁꯞ ꯇꯧꯔ ꯃꯈꯥꯗ ꯀꯃꯔ ꯍꯥꯥ ꯂꯑ ꯄꯥꯏꯔ ꯆ ꯇꯗ ꯃꯅꯥ ꯂꯌꯦꯦ
ꯑꯣ ꯑꯗꯨꯗꯤ ꯄꯨꯡ ꯀꯌꯥꯗ ꯑꯗꯨꯗꯤ ꯆꯠꯀꯦꯔꯥ
ꯉꯁꯤꯗꯨ ꯊꯤ ꯂꯩꯇꯦ ꯃꯜꯂꯦ
ꯀ꯭ꯂꯥꯁ ꯀ꯭ꯂꯥꯁ ꯇꯥꯔ ꯇꯂꯤꯂꯤꯌꯥ ꯍ
ꯑꯣ ꯑ ꯑꯗꯨꯗꯤ ꯍꯒ ꯀ꯭ꯂꯂ ꯑꯗꯨ ꯑꯗꯨꯒꯤ ꯎꯝ ꯋꯥꯁꯔꯨꯝ ꯆꯠꯄ꯭ꯔ ꯑꯗꯨꯒꯤ ꯆꯥꯛ ꯊꯥꯛꯂꯦꯒ ꯀꯣ ꯆꯥꯛ ꯊꯥꯛꯈ꯭ꯔꯒ ꯑꯗꯨꯝ ꯂꯩꯕ
ꯑ
ꯎꯝ
ꯊꯨꯝ ꯊꯨꯝ ꯊꯝꯗ ꯍꯧ ꯆꯁꯨꯣ ꯑ ꯀꯔꯤ ꯊꯨꯝꯒꯦ ꯅꯪ
ꯈꯪꯗꯦ
ꯑꯣ
ꯀꯥꯏ
ꯀ ꯑꯣ ꯅꯨꯄꯤ ꯅꯀꯣ ꯅꯨ
ꯑꯣ
ꯎꯝ
ꯑꯗꯨꯗꯤ ꯅꯁꯤ ꯀꯔꯤ ꯇꯧꯒꯦ ꯅꯈꯣꯏ
ꯎꯝ ꯎꯝ ꯎꯝ ꯌꯥꯥꯔꯦ ꯀꯣ ꯑꯣ ꯍꯥꯏ ꯇꯃꯟꯅ ꯑꯗꯨꯣ ꯑꯣ
ꯑ ꯑ ꯑ
ꯑꯗꯨꯒꯤ ꯑꯣ ꯑꯗꯨ ꯂꯩꯦ ꯌꯨꯝꯒꯤ ꯃꯁꯛꯛꯇ ꯃꯅ
ꯑꯣ ꯑꯣ ꯑꯃꯅꯠꯇ ꯂꯩꯕꯤꯗꯨꯀꯣ
ꯑ ꯑꯗꯨ ꯑꯗꯨꯗꯦꯄꯥ ꯆꯂꯣ ꯍ
ꯎꯝ ꯎꯝ ꯑꯗꯨꯗꯤ ꯑꯗꯨꯦꯔꯗꯤ ꯀ ꯃꯥꯒꯤ ꯃꯃꯥꯗꯤ ꯏꯃꯗꯤ
ꯑ ꯃꯃꯗꯤ ꯀꯥꯟꯅ ꯇ
ꯑ ꯍꯧꯖꯤꯛꯀꯥꯟꯇ ꯀꯁꯇꯃꯔ ꯂꯩꯕ꯭ꯔꯣ
ꯍꯣꯏ ꯌꯥꯝ
ꯑꯣ ꯏꯃꯤꯗ ꯑꯃꯗꯨꯀꯣ ꯀ ꯀꯌꯥ ꯁꯦꯜ ꯇꯧꯔꯤꯏ
ꯀꯣ ꯐꯣꯔ ꯊꯥꯎꯖꯟ ꯁꯦꯜꯈ꯭ꯔꯦ ꯇꯧꯈ꯭ꯔꯦꯕ ꯑꯗꯨꯒꯤ ꯃꯤ ꯑ ꯇꯨ ꯊꯥꯎꯖꯟ ꯐꯥꯏꯚ ꯍꯟꯗ꯭ꯔꯦꯠ ꯋꯥꯟ ꯊ ꯃꯦꯛꯁꯤꯃꯝ ꯀꯣ ꯃꯦꯛꯁꯤꯃꯝ ꯋꯥꯟ ꯊꯥꯎꯖꯟ ꯋꯥꯟ ꯊꯥꯎꯖꯟ ꯁꯤꯛꯁ ꯍꯟꯗ꯭ꯔꯦꯠ ꯑꯒꯨꯝꯕ ꯑꯗꯨꯝꯦꯜ ꯁꯋꯦ ꯋꯥꯟ ꯊꯥꯎꯖꯟ ꯑꯕꯞꯇ ꯀꯣ
ꯑ ꯑꯣ ꯑꯗꯨꯗꯤꯤꯟꯈꯣꯏꯗꯤꯤꯟ ꯂꯔ ꯍꯥꯏꯦ ꯑꯩꯒꯤ ꯃꯃꯥꯗꯣ ꯃꯥꯒꯤꯗꯣ ꯑꯗꯨꯃꯥꯏꯅ ꯇꯧꯗꯦ ꯑꯗꯨꯝ ꯍꯥꯏꯌꯦ ꯍꯧꯖꯤ ꯀꯅ ꯃꯒꯗꯨ ꯁꯦꯜꯁꯇꯨ ꯅ ꯅꯠꯇꯦ ꯑꯗꯨꯃꯅ ꯍꯥꯏ ꯃꯥꯁꯤꯤꯗ
ꯑꯣ ꯑꯩꯈꯣꯏꯗꯤ ꯅꯨꯡꯉꯥꯏ
ꯑꯥ
ꯑꯣ
ꯑꯗꯨꯗꯤ ꯀꯔꯤ ꯇꯖꯁꯦ
ꯍꯣꯏ ꯎꯝ ꯈꯔꯔꯗ
ꯎꯝ
ꯑꯗꯨꯝ ꯌꯦ ꯔꯨꯝꯝꯒꯨꯝꯕ ꯀꯣ ꯀꯥꯎꯒꯨꯝꯕ ꯎ ꯀ꯭ꯂꯤꯟ ꯇꯧꯒꯦ ꯁꯦꯡꯦ ꯎꯝ
ꯑꯣ ꯍ ꯑꯗꯨ ꯅꯪꯒꯤ ꯃꯃꯄꯤꯒꯤ ꯌꯦꯅꯤꯗꯣ ꯍꯣꯏ ꯍꯧꯖꯤꯛ ꯇꯤꯂꯔꯤ ꯑꯗꯨꯃꯅ ꯄꯥꯏꯔꯒ
ꯎꯝ ꯑꯣ ꯑꯗꯨꯗꯤ ꯅꯈꯣꯏ ꯄꯨꯡ ꯀꯌꯥꯗꯋꯥꯏ ꯆꯥꯛ ꯆꯥꯔꯒꯦ
ꯁꯤ ꯂꯣꯏꯔꯗꯤ ꯆꯥꯀꯦ ꯄꯨꯡ ꯅꯥꯏꯟ ꯇꯦꯟ ꯑꯗꯨꯒꯨꯝꯕꯀꯣ
ꯑꯣ ꯑꯣ ꯇꯨ ꯏꯟꯁꯥꯡꯒꯨꯝꯕꯥꯗꯤ ꯅꯁꯤ ꯀ
ꯏꯟꯁꯥꯡꯗꯨꯅꯁꯤ ꯑꯝ ꯑꯩꯈꯣꯏꯒꯤꯅꯅꯦꯅꯀꯣ ꯉꯁꯤꯗꯣ ꯀꯣꯕꯤ ꯑꯗꯨꯒ ꯑꯂꯨꯅ ꯆꯨꯝꯃꯦ
ꯑꯣ
ꯅ ꯃꯃ ꯗꯣ ꯆꯈ꯭ꯔꯦ
ꯑꯣ
ꯎꯝ ꯇꯨꯠꯇꯤ ꯅꯪꯒꯤ ꯏꯆꯥꯅꯨꯞ ꯑꯦ ꯏꯅꯥꯎ ꯅꯨꯄꯤꯒꯗꯨ ꯀꯗꯤꯗ ꯆꯈ꯭ꯔꯦ
ꯃꯔꯤ ꯍ ꯍꯍꯧꯖꯤ ꯇ ꯀꯥꯏ
ꯑꯣ ꯃꯈꯣꯏꯗꯣ ꯃꯈꯣꯏ ꯀ꯭ꯂꯤꯅꯤꯛꯇ ꯆꯠꯀꯦꯔꯝꯃꯛꯅꯦ ꯁꯤꯁꯨ
ꯑ ꯃꯈꯣꯏꯗꯤ ꯍꯥꯟꯗꯔꯤ ꯄ ꯃꯈꯣꯏꯒꯤ ꯀ꯭ꯂꯤꯅꯣꯛꯗꯨꯨꯀꯣ ꯊꯕꯛ ꯑꯃ ꯋꯥꯠꯂ ꯑꯗꯨꯒꯤ ꯅꯦꯛꯁꯤꯛꯒꯨꯝꯕ ꯃꯥꯜꯂꯦ ꯅꯦꯁꯋꯤꯛ ꯂꯥꯁꯋꯤꯛꯒꯨꯝꯕ ꯁꯨꯃꯥꯡꯒ
ꯎꯝ
ꯍꯧꯖꯤꯛꯇꯨꯀꯣ ꯑꯁꯤꯗ ꯌꯨ ꯂꯣꯡ ꯆꯨꯑꯦ ꯅꯛ ꯅꯣꯡꯆꯨꯏ
ꯆꯨꯝꯗꯦ
ꯑꯣ
ꯑꯌꯨꯠꯇꯗꯤ ꯈꯔ ꯈꯔ ꯗ꯭ꯔꯦꯁꯂꯤꯟꯒꯨꯝꯕ ꯀꯣ ꯆꯨꯋꯦꯗꯧꯔ ꯁ ꯍꯧꯖꯤꯛ ꯆꯨꯝꯗ꯭ꯔꯦ ꯍꯣ ꯆꯥꯏꯦ ꯎꯝ ꯎꯝ ꯁꯥꯏꯌꯦ ꯁꯗꯥꯗꯤ
ꯎꯝ
ꯑꯗꯨꯗꯤ ꯅꯪ ꯉꯔꯥꯡ ꯐꯖꯅ ꯇꯨꯝꯕ꯭ꯔꯣ
ꯍꯣꯏ ꯐꯖꯟꯃꯦ ꯇꯨꯝꯃꯦ ꯑꯩ ꯍꯧꯖꯤꯛ ꯀꯥꯟꯗꯤ ꯇꯥꯃꯤ ꯌꯥꯝ ꯆꯥꯏꯌꯦꯅꯀꯣ ꯍꯥꯏ ꯍꯥꯏꯕꯦꯠ ꯇꯥꯃꯤꯟ ꯆꯥꯏꯌꯦꯅꯀꯣ ꯑꯗꯨ ꯐꯖꯅ ꯇꯨꯝꯃꯦ ꯑ ꯐꯖꯅ ꯇꯨꯝꯃꯦ ꯑꯣꯔ ꯐꯖꯅ ꯆꯥꯛꯆꯥꯁꯨ ꯐꯖꯅ ꯆꯥꯛ ꯆꯥꯏꯕ ꯍꯦꯄꯤꯇꯥꯏꯠꯇꯨ ꯌꯥꯝ ꯂꯥꯏꯑꯕ
ꯑ ꯑꯗꯨꯗꯤ ꯐꯔꯦ ꯐꯖꯅ ꯆꯥꯔꯣ ꯀꯣ ꯌꯦꯁꯁꯥ ꯅꯌꯥꯝꯕꯗꯨ ꯅꯪꯁꯨ ꯍꯦꯜꯊꯤ ꯑꯣꯏꯅ ꯂꯥꯛꯄꯒꯦꯀꯣ ꯅꯁ ꯆꯔ ꯑꯥꯏ ꯂꯥꯛꯄꯄ ꯑꯗꯨ ꯀꯣ
ꯎꯝ
ꯍꯦꯜꯇꯤ ꯒꯨꯝꯕ ꯂꯩꯌꯣ ꯀꯣ
ꯄꯦꯟꯅ
ꯎꯝ ꯎꯝꯍꯝ
ꯑꯟꯑꯣꯗꯤꯕꯜ
ꯅꯔꯥꯡ ꯅ ꯑꯦ ꯅꯪꯗꯣ ꯐꯨꯠꯕꯣꯜ ꯌꯦꯟꯗꯦꯀꯣ
ꯍꯣꯏ
ꯑꯣ ꯑꯗꯤ ꯌꯦꯡꯅꯤꯡꯉꯦ ꯑꯗꯨꯒꯨꯝ ꯍꯣꯏꯅꯔꯝ ꯑ ꯑꯁꯤ ꯑꯌꯨꯛꯇ ꯄꯨꯡ ꯑꯅꯤ ꯑꯅꯤ ꯇꯨ ꯊꯥꯔꯇꯤ ꯀꯨꯝꯨꯝ ꯇ ꯀꯣ
ꯎꯝ ꯎꯝ
ꯕ꯭ꯔꯥꯖꯤꯜꯒ ꯅꯣꯔꯋꯦꯒꯤꯗꯨ ꯂꯩꯌꯦ ꯑꯗꯨ ꯑꯣꯏꯔꯣ ꯅꯣꯔꯋꯦꯜ ꯅꯣꯔꯋꯦꯅ ꯒꯣꯜ ꯑꯍꯨꯝ ꯍꯥꯞꯈ꯭ꯔꯦ ꯑꯗꯨꯒ ꯋꯤꯟ ꯇꯧꯈ꯭ꯔꯦ
ꯑꯣ
ꯕ꯭ꯔꯥꯖꯤꯜꯗ ꯍꯧꯖꯤ ꯇꯈ꯭ꯔꯦꯥꯎ
ꯑꯣ ꯖꯤ ꯂꯨꯀ ꯑꯣ
ꯒꯣꯂ ꯑꯃ ꯗꯨ ꯎꯝ ꯃꯈꯣꯏꯗꯣ ꯄꯦꯅꯥꯜꯇꯤ ꯑꯃꯗ ꯂꯣꯁ ꯇꯧꯈ꯭ꯔꯦ ꯐꯥꯔꯁ ꯃꯦꯁ ꯇꯀꯣ ꯐꯥꯔꯁ ꯃꯤꯅꯤꯠ ꯇꯀꯣ ꯑꯃꯇꯣ ꯐꯝꯃꯦ ꯑꯗꯨꯣꯔꯦꯁꯨꯨꯝ ꯃꯤꯁ ꯇꯧꯈ꯭ꯔꯦ ꯑꯗꯨꯗ ꯑꯃꯒꯥ ꯑꯃꯒꯥ ꯀꯔꯤꯅꯣ ꯇꯤꯌ ꯑꯃꯥ ꯑꯃꯃ ꯑꯗꯨꯅꯤ ꯑ ꯅꯥꯏꯃꯅ ꯑꯃꯗꯨ ꯍꯥꯞꯈ꯭ꯔꯦ
ꯑꯣꯝ
ꯑꯅꯤꯈꯛꯇ ꯃꯈꯣꯏꯗ ꯒꯣꯜ ꯑꯃꯈꯛꯇ ꯑꯗꯨꯒ ꯏꯪꯂ꯭ꯂꯗꯅ ꯀꯨꯜ ꯑꯍꯨꯝ ꯍꯥꯞꯈ꯭ꯔꯦꯔꯥꯡꯗ ꯉ ꯑꯌꯨꯛ ꯑꯗꯨꯒ ꯍꯧꯨꯖꯤꯛꯅ ꯃꯦꯛꯁ ꯑꯃ ꯑꯃꯒ ꯂꯣꯏꯔꯦ ꯎꯝ ꯃꯦꯦꯛꯁꯤꯀꯣꯒ ꯏꯪꯂꯂꯗ
ꯑꯣ ꯀꯇꯣꯅꯥ ꯐꯥꯏꯅꯦꯜꯦ ꯀꯣ ꯐꯥꯏꯅꯦꯜ
ꯐꯥꯏꯅꯦꯜꯗꯨ ꯖꯨꯟ ꯖꯨꯂꯥꯏ ꯗꯦꯠ ꯇ꯭ꯋꯦꯟꯇꯤꯅꯦ
ꯇ꯭ꯋꯦꯟꯇꯤꯅꯦꯀꯣ ꯑꯗꯨ ꯇ ꯌꯦꯡꯒꯦ ꯑꯩꯁꯨ
ꯇꯥꯏꯝꯗꯤ ꯇꯨꯋꯜꯐ ꯊꯥꯔꯇꯤ ꯑꯦ ꯑꯦꯝꯅꯤ ꯇꯨꯋꯦꯜꯐ ꯊꯥꯔꯇꯤ ꯑꯦ ꯑꯦꯝ ꯍꯣꯏ
ꯇꯥꯏ ꯃꯤꯗꯨꯨ ꯌꯥꯔ ꯀꯃꯤ ꯇ ꯌꯥꯗꯦ ꯀꯣ ꯀꯃꯤꯗꯨ
ꯈꯟꯗꯦ ꯍꯥꯏꯥꯏ ꯊ ꯌꯥꯏ ꯑꯗꯨ ꯑꯗꯨꯁꯨꯨ ꯍꯥꯏ
ꯎꯝ
ꯍꯣꯏ ꯌꯨꯝꯒꯨꯝꯕꯗꯨ ꯈꯔ ꯊꯤꯡꯉꯦꯀꯣ
ꯍꯣꯏ
ꯑꯗꯨ ꯑꯣꯏꯔꯁꯨ ꯑꯁꯤꯗꯗꯤ ꯑꯩꯈꯣꯏꯗꯣ ꯌꯥꯔꯝ ꯑꯃꯁꯁꯨ ꯀ꯭ꯂꯥꯁ ꯂꯩꯇ꯭ꯔꯗꯤ ꯗ꯭ꯌꯨꯇꯤ ꯂꯩ ꯗ꯭ꯌꯨꯇꯤ ꯀ꯭ꯂꯥꯁ ꯂꯩꯇ꯭ꯔꯗꯤ ꯑꯩꯈꯣꯏꯗꯣ ꯌꯥꯏ
ꯎꯝ ꯐꯣꯟꯟꯒꯤ ꯌꯦꯡꯦꯀꯣ ꯑꯦ ꯐꯣꯟ ꯇꯥꯏ ꯌꯦꯡꯕ꯭ꯔ ꯅꯈꯣꯏꯁꯨ
ꯑꯣ ꯑꯩꯈꯣꯏꯗꯤ ꯐꯣꯟꯗ ꯌꯦꯡꯉꯦ ꯅꯈꯣꯏꯗ ꯇꯤꯚꯗ ꯌꯦꯡꯉꯣ ꯑꯗꯨ ꯑꯗꯨꯅ ꯅꯨꯡꯉꯥꯏꯕꯅꯤ ꯑꯆꯧꯕ ꯀꯣꯈꯣꯏꯗ ꯇꯤꯚꯤ ꯌꯥꯎꯗꯦ ꯑꯗꯨꯅꯦ ꯐꯣꯟꯗ ꯌꯦꯡꯕꯗꯨꯈ ꯅꯨꯡꯉꯥꯏꯇꯦꯍꯦ
ꯎꯝ
ꯑꯆꯧꯕ ꯏꯁꯀ꯭ꯔꯤꯟꯗ ꯌꯦꯡꯕꯗꯨ ꯅꯨꯡꯉꯥꯏꯌꯦ ꯑꯗꯨꯁꯨꯣꯛꯄ ꯂꯩꯇ꯭ꯔꯦ ꯑꯩꯈꯣꯏꯗ ꯍꯣꯁꯇꯦꯜꯗ ꯂꯩꯕꯅꯦ ꯑꯗꯨꯅꯦ ꯇꯤꯚꯤ ꯁꯣ ꯂꯥꯛꯇ
ꯎꯝ
ꯇ
ꯑꯁꯗꯤ ꯖꯨꯟ ꯎꯝ ꯎꯝ
ꯍꯥ
ꯑꯗꯨꯗꯤ ꯅꯪ ꯎꯝ ꯅꯁꯤꯁꯨ ꯂꯩꯦꯕ꯭ꯔ ꯗꯥꯗ
ꯉꯁꯤꯗꯨ ꯅꯨꯡꯗꯥꯡꯗꯨ ꯂꯩꯇꯦ ꯃꯥꯜꯂꯦ ꯈꯟꯗꯦ ꯑꯩꯁꯨ ꯍꯧꯖꯤꯛꯇꯨ ꯀꯥꯎꯔꯦ ꯑꯩꯅ ꯌꯦꯡꯗ꯭ꯔꯗꯤ ꯈꯠꯇꯦ ꯍꯥꯏꯗꯤ ꯑꯩꯅ ꯌꯦꯡꯒꯦꯀꯣ
ꯎꯝ ꯎꯝ
ꯅꯁꯤꯗꯨ ꯂꯣꯏꯔꯦ ꯅꯁꯤꯗꯨ ꯍꯣꯏ ꯄꯨꯟ ꯎꯝ ꯂꯩꯌꯦ ꯑꯌꯨꯛꯇ ꯇꯨꯌꯦꯞ ꯊꯥꯔꯇꯤ ꯑꯦ ꯑꯦꯝꯗ ꯄ꯭ꯔꯣꯇꯤꯀꯜ ꯒꯁꯄꯦꯡꯒꯤꯗꯤ ꯂꯩꯑꯦ
ꯑꯣ ꯄꯨꯇꯀꯣ ꯀꯥꯁꯕ ꯀꯣ
ꯍꯣꯏ ꯍꯣꯏ ꯑꯗꯨꯒ ꯍꯥꯏꯌꯦꯡ ꯅꯥꯏꯟ ꯊꯥꯔꯇꯤꯗꯣ ꯑꯥꯔꯖꯦꯟꯇꯤꯅꯥ ꯑꯗꯨꯒ ꯏꯖꯤꯞꯀꯤꯗꯤ ꯂꯩꯌꯦ ꯍꯌꯦꯌꯦꯡ ꯅꯥꯏꯟ ꯊꯥꯔꯇꯤꯗꯨꯣ
ꯃꯈꯣꯏꯗꯨ ꯑꯣ ꯁꯤꯦꯃꯤꯐꯥꯏꯅꯦꯜ
ꯃꯦ ꯍꯖꯤꯛꯇ ꯇꯣ ꯔꯥꯎꯟ ꯑꯣꯐ ꯁꯤꯁꯇꯤꯅꯦ ꯑꯁꯤ ꯂꯣꯏꯔꯗ ꯀꯀꯣ ꯀ꯭ꯋꯥꯔꯇꯔ ꯐꯥꯏꯅꯦꯜꯗ ꯂꯥꯛꯀꯅꯤ
ꯎꯝ
ꯑꯩꯈꯣꯏꯅ ꯋꯤꯟꯇꯔꯗꯤ ꯀ꯭ꯋꯥꯇꯔ ꯐꯥꯏꯅꯦꯜꯗ ꯂꯥꯛꯀꯅꯤ ꯑꯗꯨꯒ ꯊꯥꯔꯠ ꯄ꯭ꯂꯦꯁꯇꯨ ꯑꯃꯒ ꯀ꯭ꯋꯥꯇꯔ ꯐꯥꯏꯅꯦꯜꯗꯣ ꯂꯣꯏꯔꯗꯤꯀꯣ ꯊꯥꯔꯠ ꯄ꯭ꯂꯦꯁꯁꯦ ꯑꯃꯗ ꯂꯩꯈꯤꯅꯤ ꯑꯗꯨꯒ ꯁꯤꯦꯃꯤꯐꯥꯏꯅꯦꯜꯁꯨ ꯂꯥꯛꯀꯅꯤ ꯑꯗꯨꯒ ꯐꯥꯏꯅꯦꯜ
ꯑꯥ
ꯎꯝ
ꯎꯝ ꯑꯗꯨꯗꯤ ꯄꯨꯆꯨꯀꯜꯒ ꯑꯔꯖꯦꯟꯇꯤꯅꯥ ꯍꯣꯏꯗꯨ ꯅꯈꯣꯏꯗꯤ ꯋꯤꯟ ꯇꯧꯈ꯭ꯔꯦꯕꯀꯣ
ꯍꯣꯏ ꯃꯈꯣꯏꯁꯨ ꯋꯤꯟ ꯇꯧꯔꯒ ꯂꯥꯛꯑꯦ ꯍꯧꯖꯤꯛꯇꯣꯅ ꯉꯁꯤꯅ ꯌꯦꯡ ꯌꯦ ꯑꯩꯣꯏꯗ ꯀꯠꯇ ꯁ ꯆ ꯌꯒ ꯌꯧꯔꯥꯎ ꯑꯗꯨ ꯌꯧꯗ ꯑꯗꯨ ꯀꯝꯕ ꯀꯣ
ꯎꯝ ꯎꯝ
ꯅꯁꯤꯅꯥ ꯈꯪꯒꯅꯤ
ꯎꯝ
ꯃꯈꯣꯏ ꯑꯁꯤꯅꯁꯨ ꯁꯥꯏ ꯒꯦꯝ ꯎ ꯄ꯭ꯂꯦ ꯇꯧꯒꯦ
ꯎꯝ ꯎꯝ ꯎꯝ ꯑꯌꯨꯁꯃꯦꯟꯕꯨ ꯁꯞꯄꯣꯔꯠ ꯇꯧꯋꯦꯕ ꯑꯗꯨꯒꯤ ꯍꯥꯏꯕꯤ ꯑ ꯀꯣꯁ ꯐꯦꯟ ꯅ ꯎꯋꯟꯇꯔꯕꯗꯤ ꯐꯦꯟ
ꯑꯦꯝꯗꯀꯣ ꯃꯈꯣꯏ ꯂꯩꯊꯒꯦ ꯄꯇꯤꯀ ꯇꯗꯣ
ꯎꯝ
ꯄꯇꯀꯣꯚꯔꯁꯦꯁ ꯁꯄꯦꯟ
ꯎꯝ ꯄꯨꯇꯨꯀꯜꯗꯤ ꯀ꯭ꯁꯅꯅꯗꯧꯅꯤꯀꯣ
ꯍ ꯀ꯭ꯁꯅꯒꯅꯗꯣ ꯑꯗꯨ ꯃꯈꯄꯤꯅꯦ ꯍ ꯅꯥꯝꯕꯤꯂꯦꯟ ꯍꯥꯝꯗꯣ ꯈꯝ꯭ꯔꯣ
ꯍꯥ
ꯕꯤꯂꯦꯟ ꯍꯝ
ꯎꯝ ꯐꯟꯗꯦ
ꯎꯝ ꯃꯥꯁꯦꯗꯤ
ꯍꯥ
ꯃꯄꯦꯗꯤ
ꯑꯣꯟꯗ ꯃꯈꯣꯏ ꯏꯁꯄꯦꯟꯗ